ꯍꯜꯂꯣ
ꯍꯜꯂꯣ
ꯍꯜꯂꯣ ꯁꯤꯁꯇꯔ ꯑꯣꯏꯕꯤꯔꯕꯣ
ꯑꯥ ꯃꯥꯅꯦ
ꯑꯣ ꯀꯃꯥꯏ ꯀꯃꯥꯏ ꯇꯧꯔꯤꯒꯦ
ꯑꯩ ꯑꯗꯨꯝ ꯅꯨꯡꯉꯥꯏꯅ ꯅꯨꯡꯉꯥꯏꯅ ꯂꯩꯖꯔꯤꯌꯦ ꯅꯪꯗꯤ ꯀꯃꯥꯏ ꯇꯧꯔꯒ ꯂꯩꯕꯤꯔꯤꯒꯦ
ꯎꯝ ꯍꯤꯡꯅꯕꯗꯨꯅꯤ ꯑꯗꯨꯝ ꯂꯩ ꯅꯨꯡꯉꯥꯏꯔꯤ
ꯆꯥꯛ ꯆꯥꯕꯤꯔꯕꯣ
ꯆꯥꯥꯛ ꯆꯥꯖꯗ꯭ꯔꯤ ꯉꯜꯂꯤ ꯅꯪꯗꯤ ꯆꯥꯔꯕꯣ ꯆꯥꯛ ꯂꯣꯏꯗ꯭ꯔꯤꯗ ꯋꯥꯠꯂꯤꯗ ꯊꯕꯛ ꯍꯜꯂꯛꯄꯒꯤ ꯋꯥꯔꯦ
ꯑꯩꯕꯨ ꯑꯩꯕꯨꯗꯤ ꯆꯥꯖꯔꯦ ꯆꯥꯛꯇꯣ
ꯑꯣ ꯑꯁ ꯀꯩ ꯃꯊꯦꯜꯅꯣ
ꯀꯥꯡꯁꯣꯏ ꯀꯥꯡꯁꯣꯏꯒ ꯃꯣꯔꯣꯛ ꯃꯦꯠꯄꯒ ꯆꯥꯔꯦ
ꯑꯁ ꯀꯥꯡꯍꯧꯒꯨꯝꯕ ꯃ ꯌꯥꯎꯗ꯭ꯔꯣ
ꯌꯥꯎꯗꯤꯌꯦ ꯀꯥꯡ ꯀꯥꯡꯁꯣꯏꯒ ꯃꯣꯔꯣꯛ ꯃꯦꯠꯄꯒ ꯈꯇꯅꯦ
ꯑꯣ ꯍꯨꯖꯤꯛꯀꯥꯟꯁꯤꯕꯨ ꯀꯃꯥꯏ ꯀꯃꯥꯏ ꯇꯧꯔꯤꯒꯦ ꯍꯥ
ꯅꯣꯏꯒꯤꯗꯤ ꯀꯩ ꯏꯟꯖꯥꯡ ꯊꯣꯡꯒꯦ
ꯑꯈꯣꯏꯒꯤꯗꯤ ꯑꯣꯛ ꯑꯣꯏꯅ ꯇꯧꯍꯧꯕꯅꯦ
ꯑꯣ ꯑꯗꯨꯗꯤ ꯌꯥꯝꯅ ꯍꯥꯎ ꯍꯥꯎꯕ ꯏꯟꯖꯥꯡꯅꯤꯅꯦ
ꯎꯝ ꯍꯥꯎꯋꯦ ꯌ ꯌꯦꯡꯉꯒꯦ
ꯑꯣ ꯍꯧꯖꯤꯛꯀꯥꯟꯒꯤ ꯄꯨꯟꯁꯤꯁꯤꯕꯨ ꯀꯔꯝꯕ ꯄꯨꯟꯁꯤ ꯃꯍꯤꯡꯗ ꯂꯦꯟꯕꯤꯔꯤꯒꯦ
ꯑꯁ ꯌꯥꯝꯊꯤ ꯋꯥꯔꯦꯗ
ꯀꯩꯅꯣ ꯋꯥꯔꯦ ꯍꯥꯏꯕꯒꯤ ꯃꯔꯝꯁꯦ ꯑꯝꯇ ꯍꯥꯏꯕꯤꯌꯨꯅꯦ
ꯑꯁ ꯋꯥꯅꯨꯡꯉꯥꯏꯗꯨꯅꯤꯗ ꯌꯥꯝ ꯋꯥꯕꯁꯨ ꯅꯠꯇꯦꯗ ꯍꯦ ꯍꯦ ꯄꯨꯟꯁꯤꯁꯤꯗꯤ ꯈꯔ ꯑꯃꯨꯛ ꯋꯥ ꯄꯨꯟꯁꯤꯁꯤꯗꯤ ꯈꯔ ꯑꯃꯨꯛ ꯋꯥ ꯈꯔ ꯑꯃꯨꯛ ꯅꯨꯡꯉꯥꯏ
ꯑꯥ ꯑꯗꯨꯒꯤ ꯑꯗꯨꯒꯤ ꯋꯥꯅꯨꯡꯉꯥꯏꯗꯨꯒꯤ ꯃꯔꯝꯗꯣ ꯑꯗꯨꯗꯣ ꯑꯝꯇ ꯄꯤꯕꯤꯌꯨꯅꯦ ꯍꯥꯏꯕꯗꯤ
ꯋꯥꯅꯨꯡꯉꯥꯏꯑꯖꯤꯗꯤ ꯑꯃꯨꯛ ꯑꯃꯨꯛ ꯑꯃꯨꯛꯁꯨ ꯅꯨꯡꯉꯥꯏ ꯑꯃꯨꯛꯁꯨ ꯋꯥ ꯁꯤꯅꯤꯅꯦ
ꯋꯥꯔꯤꯁꯤꯅ ꯀꯩꯒꯤꯅꯣ ꯅꯨꯡꯉꯥꯏꯔꯤꯁꯤꯅ ꯀꯔꯝ ꯀꯥꯟꯗꯅꯣ
ꯋꯥꯔꯤꯔꯤꯁꯤ ꯑꯩꯅ ꯁꯨꯝ ꯆꯍꯤ ꯌꯥꯝꯈꯠꯂꯛꯑꯕꯅꯤꯅ ꯔꯦꯁꯄꯣꯟꯁꯤꯕꯤꯂꯤꯇꯤ ꯈꯔ ꯌꯥꯝꯈꯠꯂꯛꯄ ꯍꯥꯏꯇꯥꯔꯦ ꯑꯗꯒ
ꯆꯍꯤꯕꯨ ꯑꯣ ꯆꯍꯤ ꯌꯥꯝꯈꯠꯂꯛꯑꯕꯅꯤꯅ
ꯃꯥꯅꯦ ꯑꯍꯟꯒꯤ ꯔꯣꯜ ꯍꯣ ꯏꯃꯨꯡꯒꯤ ꯀꯩꯒꯤ ꯐꯦꯃꯤꯂꯤꯒꯤ ꯊꯧꯗꯥꯡꯁꯦ ꯈꯔ ꯐꯪꯕ ꯍꯥꯏꯇꯥꯔꯦ ꯍꯣꯏ ꯊꯥꯏꯅ ꯑꯉꯥꯡ ꯑꯩꯈꯣꯏ ꯑꯉꯥꯡ ꯅꯋꯥ ꯑꯣꯏꯔꯤꯉꯩ ꯃꯇꯝꯗꯗꯤ ꯑꯩꯈꯣꯏ ꯏꯂꯥꯡ ꯂꯥꯡ ꯀꯣꯏꯆꯦꯟꯁꯦ ꯂꯩꯖꯔꯝꯕꯅꯤ
ꯏꯉꯥꯎ ꯉꯥꯎꯔꯒ ꯏꯉꯥꯎ ꯉꯥꯎꯔꯒ ꯏꯆꯝ ꯆꯝꯕ ꯄꯨꯟꯁꯤꯗ ꯍꯤꯡꯉꯝꯕꯗꯣ ꯍꯧꯖꯤꯛꯇꯤ ꯌꯥꯗ꯭ꯔꯦꯕ
ꯌꯥꯔꯇ꯭ꯔꯦ ꯌꯥꯔꯥꯛꯇ꯭ꯔꯦ ꯆꯞ ꯃꯥ
ꯑꯗꯨꯅ ꯑꯩꯈꯣꯏ ꯑꯗꯨꯅ ꯍꯧꯖꯤꯛ ꯑꯩꯈꯣꯏ ꯆꯍꯤ ꯌꯥꯝꯈꯠꯂꯛꯄꯒꯤ ꯃꯇꯨꯡ ꯏꯟꯅ ꯊꯕꯛꯁꯨ ꯌꯥꯝꯈꯠꯂꯛꯑꯦ ꯅꯠꯇ꯭ꯔꯥ
ꯌꯥꯝꯈꯠꯂꯦ ꯌꯥꯝꯈꯠꯂꯦ ꯑꯁ ꯌꯥꯝ ꯊꯤ ꯌꯥꯝꯈꯠꯂꯦ ꯑꯩꯈꯣꯏ ꯁꯤꯁꯇꯔꯗꯤ ꯀꯃꯥꯏ ꯀꯃꯥꯏꯅ ꯂꯩꯕꯤꯔꯤꯒꯦ ꯍꯧꯖꯤꯛꯀꯥꯟꯁꯤꯕꯣ
ꯈꯔ ꯇꯨꯝꯃꯒ ꯈꯔ ꯆꯥꯥꯁꯜꯂꯒ ꯑꯗꯨꯝ ꯂꯩꯒ ꯍꯥꯏꯕ ꯇꯥꯔꯦ ꯍꯧꯖꯤꯛꯀꯥꯟꯗꯤ ꯂꯥꯏꯔꯤꯛ ꯂꯥꯏꯁꯨ ꯏꯗꯅ ꯈꯣꯠꯇꯅ ꯈꯔ ꯇꯧꯔꯤ
ꯑꯗꯨꯗꯤ ꯌꯥꯝ ꯅꯨꯡꯉꯥꯏꯕ ꯄꯨꯟꯁꯤꯅꯤꯅꯦ ꯑꯋꯥꯕ ꯑꯇ ꯌꯥꯎꯔꯗꯧ ꯃꯥꯟꯗꯦ
ꯎꯝ ꯂꯥꯏꯔꯤꯛ ꯂꯥꯏꯁꯨꯕꯨꯗꯤ ꯏꯕꯅꯤꯅ ꯋꯥꯏꯑꯕ ꯑꯗꯣ ꯇꯨꯝꯕꯒ ꯆꯥꯕꯒꯕꯨꯗꯤ ꯅꯨꯡꯉꯥꯏꯕ ꯑ ꯑꯩꯁꯨ ꯆꯞ ꯃꯥꯟꯅꯩꯗꯣ ꯋꯥꯗꯨꯅꯨꯡ ꯉꯥꯏ ꯍꯥꯏꯗꯣꯏꯅꯤꯗ
ꯑꯦ ꯅꯪꯒꯤꯗꯤ ꯀꯩꯅꯣꯅꯤꯗ ꯂꯥꯏꯔꯤꯛ ꯍꯥꯏꯕ ꯑꯗꯨꯃ ꯇꯧꯔꯤꯕꯅꯤꯅ ꯍꯌꯦꯡ ꯑꯗꯨꯒꯤ ꯃꯍꯩ ꯁꯣꯏ ꯐꯪꯉꯛꯈꯤꯗꯣꯏꯅꯦ ꯃꯍꯩꯗꯨꯣ ꯐꯪꯉꯛꯑꯕ ꯃꯇꯨꯡꯗꯗꯤ ꯃꯍꯩꯗꯨꯒꯤ ꯍꯌꯦꯡ ꯆꯥꯔ ꯃꯇꯝꯗꯗꯤ ꯅꯪ ꯅꯨꯡꯉꯥꯏꯗꯣꯏꯅꯤꯅꯦ
ꯃꯥꯅꯦ ꯃꯥꯅꯦ ꯃꯥꯅꯦ
ꯑꯗꯨꯅ ꯅꯪꯒꯤꯗꯤ ꯋꯥꯏ ꯍꯥꯏꯕꯗꯤ ꯌꯥꯔꯣꯏ ꯅꯪꯒꯤ ꯅꯨꯡꯉꯥꯏ ꯅꯨꯡꯉꯥꯏꯕ ꯉꯥꯛꯇꯅꯤ
ꯄꯥꯟꯗꯝ ꯑꯃꯒꯤꯗꯃꯛꯇ ꯍꯣꯠꯅꯔꯤꯅꯦꯕ
ꯃꯥꯅꯦ ꯃꯥꯅꯦ ꯃꯤ ꯈꯨꯗꯤꯡꯃꯛ ꯄꯥꯟꯗꯝ ꯑꯃꯒꯤꯗꯃꯛꯇ ꯂꯣꯏ ꯍꯤꯡꯉꯤꯕꯅꯦ
ꯎꯝ ꯑꯣ ꯕ꯭ꯔꯗꯔꯒꯤ ꯄꯥꯟꯗꯝꯁꯤꯅ ꯀꯔꯝꯕ ꯄꯥꯟꯗꯝꯅꯣ
ꯑꯁ ꯑꯩ ꯄꯥꯟꯗꯝꯗꯤ ꯁꯦꯀ꯭ꯔꯦꯠ ꯊꯝꯃꯒꯦ ꯌꯥꯔ ꯍꯥꯏꯗꯣꯛꯄ ꯌꯥꯗ꯭ꯔꯦ ꯁꯤꯗ ꯁꯤ ꯑꯁ
ꯄꯥꯟꯗꯝꯗꯨꯇꯪ ꯈꯪꯖꯅꯤꯡꯕ ꯍꯥꯏꯕ ꯇꯥꯔꯦ ꯀꯃꯥꯏꯅ ꯇꯧꯕ ꯄꯥꯟꯗꯝꯅꯣ ꯅꯣꯛꯇꯦ ꯅꯣꯛꯇꯦ ꯅꯣꯛꯇꯦ ꯅꯣꯡ ꯅ ꯅꯣꯛꯀꯗꯣꯏꯁꯤꯅ ꯀꯩ ꯀꯩ ꯃꯔꯝꯒꯤꯅꯣ ꯅꯣꯛꯅꯤ ꯀꯥꯏ ꯌꯥꯎꯗꯦꯗ ꯁꯤꯗꯤ ꯁꯤ ꯌꯥꯝꯅ ꯑꯩꯈꯣꯏꯒꯤ ꯂꯨꯔꯕ ꯄꯨꯟꯁꯤꯒꯤ ꯋꯥꯔꯤ ꯑꯃꯅꯦꯕ ꯑꯗꯨꯅ
ꯃꯥꯅꯦ ꯃꯥꯅꯦ ꯃꯥꯅꯦ ꯁꯨꯝꯌꯥꯔ ꯁꯤꯌꯥꯔ ꯁꯨꯝꯁꯤꯌꯔ ꯇꯥꯎ ꯕ ꯋꯥꯅꯦꯕꯀꯣ
ꯃꯥꯅꯦ ꯃꯥꯅꯦ ꯃꯥꯅꯦ ꯇꯥꯊꯣꯛ ꯇꯥꯁꯤꯟ ꯇꯧꯅꯔꯒ ꯍꯤꯡꯅꯒꯗꯕꯅꯤꯅꯦ ꯄꯨꯟꯁꯤ ꯍꯥꯏꯕꯁꯦ
ꯍꯧꯖꯤꯛ ꯑꯏꯤꯡ ꯑꯁꯥꯒꯤ ꯐꯤꯕꯝꯁꯤꯕꯨ ꯀꯃꯥꯏꯅ ꯇꯧꯕꯤꯔꯤꯒꯦ
ꯑꯌ ꯉꯁꯥꯒꯤ ꯐꯤꯕꯝꯁꯦ ꯑꯩꯈꯣꯏ ꯁꯥꯕꯅ ꯈꯔ ꯍꯦꯜꯂꯛꯄ ꯆꯠꯂꯦ ꯍꯧꯖꯤꯛꯀꯥꯟꯁꯦ ꯃꯔꯝꯗꯤ ꯀꯥꯂꯦꯟꯅꯤꯅꯀꯣ
ꯃꯥꯅꯦ ꯃꯥꯅꯦ ꯑꯣꯝꯆꯥꯛꯅꯕ ꯑꯃ ꯌꯥꯎꯗ꯭ꯔꯣ
ꯍꯣꯏ ꯑꯣꯝꯆꯥꯛꯅꯕ ꯑꯃ ꯌꯥꯎꯋꯤ ꯑꯗꯨꯒꯤꯁꯨ ꯃꯊꯛꯇ ꯐꯦꯟ ꯊꯥꯔꯒꯁꯨ ꯑꯩꯈꯣꯏ ꯏꯪꯗꯕ ꯍꯥꯏꯇꯥꯔꯦꯀꯣ ꯁꯥꯔꯒ ꯑꯗꯨꯝ ꯂꯩꯕ ꯍꯥꯏꯇꯥꯔꯦ ꯑꯗꯨꯃ ꯇꯧꯋꯦꯕ ꯄꯣꯠꯁꯦ
ꯑꯣ ꯑꯗꯨꯕꯨꯗꯤ ꯃꯥꯅꯤꯅꯦ ꯃꯇꯝꯁꯦ ꯑꯍꯣꯡꯕ ꯅꯥꯏ ꯍꯥꯏꯕꯗꯨꯅꯤꯅꯦ
ꯑꯍꯣꯡꯕ ꯅꯥꯏ ꯑꯗꯣ ꯁꯤ ꯂꯣꯏꯈ꯭ꯔꯒꯗꯤ ꯀꯥꯂꯦꯟꯁꯤ ꯂꯣꯏꯈ꯭ꯔꯒꯗꯤ ꯑꯩꯈꯣꯏ ꯍꯧꯖꯤꯛ ꯀꯩꯅꯣ ꯐꯔꯛꯀꯅꯤ ꯈꯜꯂꯦ ꯍꯥꯏꯕꯗꯤ ꯁꯥꯕꯒꯤ ꯆꯥꯡꯁꯦ ꯈꯔ ꯍꯟꯊꯔꯛꯑꯅꯤꯅ ꯈꯜꯂꯦ
ꯀꯥꯂꯦꯟꯁꯤ ꯂꯣꯏꯈ꯭ꯔꯦ ꯍꯥꯏꯕ ꯋꯥꯅꯦ ꯏꯪꯗꯝꯗꯥ ꯑꯃꯨꯛ ꯂꯥꯛꯀꯅꯤ ꯏꯪꯗꯝꯗꯥ ꯍꯥꯏꯔꯤꯕ ꯃꯇꯝꯁꯤꯗꯩ ꯅꯪ ꯑꯃꯨꯛꯀ ꯍꯦꯟꯅ ꯏꯪꯉꯅꯤ ꯑꯣ ꯑꯗꯨꯅ ꯍꯥꯏꯕꯗꯤ ꯁꯤꯁꯇꯔꯖꯦ ꯍꯧꯖꯤꯛ ꯑꯌꯤꯡꯕꯅ ꯄꯥꯝꯖꯩ ꯍꯥꯏꯕꯩ ꯋꯥꯅꯤꯅꯦ ꯅꯠꯇ꯭ꯔꯣ ꯑꯁ ꯑꯗꯨꯗꯤ ꯆꯞ ꯃꯥꯟꯅꯔꯦ ꯆꯞ ꯃꯥꯟꯅꯔꯦ ꯆꯞ ꯃꯥꯟꯅꯩ ꯆꯞ ꯃꯥꯟꯅꯩ ꯑꯁ ꯑꯩꯖꯨ ꯑꯏꯪꯕꯅ ꯄꯥꯝꯖꯔꯦ ꯍꯧꯖꯤꯛꯀꯥꯟꯗꯤ
ꯑꯍꯥ ꯑꯥ ꯑꯥ ꯑꯈꯣꯏ ꯍꯧꯖꯤꯛꯁꯨ ꯋꯥꯔꯤ ꯁꯥ ꯑꯥ ꯁꯨꯝ ꯁꯅꯔꯤꯉꯩ ꯃꯅꯨꯡꯁꯤꯗ ꯑꯈꯣꯏ ꯍꯧꯖꯤꯛ ꯒꯥꯔꯤ ꯑꯦꯛꯁꯤꯗꯦꯟꯒꯨꯝꯕ ꯑꯃ ꯊꯣꯛꯄꯒꯤ ꯑꯃ ꯎꯔꯦꯀꯣ ꯃꯃꯤꯖꯦ ꯑꯁ꯭ꯋꯥꯏꯗ
ꯑꯥ
ꯃꯣꯏꯖꯤꯗꯤ ꯒꯥꯔꯤ ꯊꯣꯝꯖꯤꯟꯕꯒꯨꯝꯕ ꯑꯃ ꯃꯥꯜꯂꯦ ꯃꯤ ꯑꯃ ꯆꯦꯟꯊꯣꯛꯑꯒ ꯍꯧꯖꯤꯛ ꯍꯧꯒꯠꯈꯤ ꯊꯤꯕꯒꯨꯝꯕ ꯃꯥꯜꯂꯦ ꯌꯥꯝ ꯊꯤꯅ ꯇꯧꯕꯗꯤ ꯅꯠꯇꯕ ꯃꯥꯜꯂꯤꯗ ꯍꯥꯏꯕꯗꯤ ꯈꯇꯪ ꯇꯨꯁꯟꯕꯒꯨꯝꯕ ꯇꯧꯕ ꯃꯥꯜꯂꯦ ꯑꯁ꯭ꯋꯥꯏꯗ ꯒꯥꯔꯤ ꯑꯃ ꯃꯆꯥ ꯑꯃꯀꯣ ꯑꯗꯣ ꯁꯨꯝ ꯌꯦꯡꯅ ꯌꯦꯡꯅ ꯍꯧꯖꯤꯛ ꯋꯥꯔꯤ ꯁꯥꯟꯅꯔꯤꯀꯣ ꯕꯔꯗꯔꯒ ꯑꯩꯒ ꯍꯧꯖꯤꯛ
ꯑꯥ ꯑꯥ ꯑꯥ ꯑꯥ ꯑꯦ ꯀꯌꯥꯝ ꯊꯤꯅ ꯁꯣꯛꯑꯒꯦ ꯍꯥꯏꯖꯤꯕꯣ ꯅꯨꯄꯥꯔꯣ ꯅꯨꯄꯤꯔꯣ
ꯑꯗꯨꯗꯤ ꯑꯗꯨ ꯆꯥꯎꯔꯥꯛꯄꯗꯤ ꯑꯩꯗꯤ ꯎꯗꯔꯦ ꯁꯨꯃꯥꯏꯅ ꯖꯤꯡꯒꯅ ꯈꯟꯖꯟꯕꯅ ꯃꯔꯝ ꯑꯣꯏꯔꯒ ꯎꯝ ꯖꯤꯡꯒꯅ ꯈꯟꯖꯟꯕꯅ ꯃꯔꯝ ꯑꯣꯏꯔꯒ ꯍꯣꯏ ꯃꯈꯣꯟꯗꯨ ꯈꯇꯪ ꯇꯥꯕ ꯍꯥꯏꯇꯥꯔꯦꯀꯣ ꯅꯥꯀꯣꯡꯁꯤꯗ
ꯎꯝ ꯃꯥꯅꯦ ꯃꯥ ꯑꯁ ꯍꯧꯖꯤꯛꯇꯤ ꯒꯥꯔꯤ ꯃꯆꯥ ꯊꯧꯕꯖꯦ ꯌꯥꯝꯅ ꯀꯩꯅꯣ ꯑꯣꯏꯗꯦꯅꯦ ꯁꯦ ꯑꯣꯏꯗꯦꯅꯦ ꯁ ꯃꯥꯅꯦ ꯃꯥꯅꯦ ꯐꯖꯅ ꯑꯈꯣꯏꯅ ꯍꯩꯅ ꯁꯤꯡꯅ ꯊꯧꯖꯔꯒꯁꯨ ꯍꯩꯔꯦꯅ ꯊꯧꯖꯔꯒꯖꯨ ꯖꯨ ꯗꯨꯛ ꯍꯦꯛ ꯊꯦꯡꯖꯤꯟ ꯕꯤꯔꯝꯗꯣꯔꯤꯝꯅꯤ ꯑꯗꯨꯅ
ꯊꯦꯡꯖꯜꯂꯝꯗꯣꯏꯅꯦ ꯊꯦꯡꯖꯜꯂꯝ
ꯑꯗꯨꯅ ꯒꯥꯔꯤꯝꯆꯥ ꯊꯧꯕ ꯍꯥꯏꯁꯤꯗꯤ ꯑꯈꯣꯏꯅ ꯍꯩꯔꯦꯅ ꯇꯧ ꯌꯥ ꯇꯧ ꯌꯥꯄꯣꯠꯇꯦ
ꯌꯥꯄꯣꯠꯇꯦ ꯌꯥꯄꯣꯠꯇꯦ ꯑꯈꯣꯏ ꯆꯦꯛꯁꯟ ꯈꯣꯏꯖꯟꯅ ꯑꯈꯣꯏꯒꯤ ꯂꯝꯕꯤꯁꯤꯅ ꯀꯃꯥꯏꯅ ꯇꯧꯔꯤ ꯂꯝꯕꯤꯁꯤꯅ ꯐꯔꯤꯕ꯭ꯔꯥ ꯑꯗꯣ ꯌꯦꯡꯉꯒ ꯑꯅꯥꯟꯕ ꯂꯝꯕꯤꯒꯨꯝꯕꯁꯤꯗꯤ ꯆꯠꯄꯤꯔꯣꯏꯗꯕꯅꯤ ꯌꯥꯔꯒꯗꯤ ꯆꯠꯂꯒꯁꯨ ꯑꯈꯣꯏ ꯇꯞꯅ ꯇꯞꯅ ꯊꯧꯒꯗꯕꯅꯦꯕ ꯒꯥꯔꯤ ꯍꯥꯏꯕꯖꯦ
ꯑꯄꯥꯏꯕꯤꯗꯣ ꯌꯥꯗꯦ ꯑꯗꯨ ꯌꯥꯗꯦ
ꯍꯣꯏ ꯌꯥꯗꯦꯕ ꯌꯥꯗꯦ ꯑꯗꯨꯒꯨꯝꯕꯗ ꯁꯣꯏꯕ ꯉꯥꯛꯇꯅꯦ ꯑꯅꯝꯕꯅ ꯅ ꯍꯧꯖꯤꯛꯁ ꯍꯧꯖꯤꯀꯥꯟ ꯇꯧꯔꯤꯕ ꯃꯌꯥꯝꯖꯦ ꯃꯥꯅꯦ ꯃꯥꯅꯦ ꯍꯧꯖꯤꯛꯀꯥꯟ ꯈꯨꯗꯣꯡꯊꯤꯕ ꯅꯪꯉꯤꯕꯖꯤꯡꯖꯦ ꯑꯉꯥꯡ ꯍꯧꯔꯛꯂꯤꯕ ꯑꯉꯥꯡꯁꯤꯡꯁꯤꯗꯅ ꯈꯨꯗꯣꯡꯊꯤꯕ ꯅꯪꯉꯤꯕꯖꯤꯡꯖꯦ ꯁꯤꯖꯦ ꯒꯥꯔꯤ ꯀꯟꯅ ꯊꯧꯕꯗꯒꯤ ꯊꯣꯛꯍꯜꯂꯛꯄ ꯉꯥꯛ ꯇꯅꯦꯕ ꯃꯁꯦ ꯑꯗꯅ ꯒꯥꯔꯤ ꯊꯧꯕ ꯍꯩ ꯇꯕꯅ ꯍꯦꯟꯅ ꯐꯔꯕꯅ ꯈꯜꯂꯦ ꯍꯧꯖꯤꯛꯀꯤ ꯃꯇꯝꯁꯤꯗꯗꯤꯀꯣ
ꯐꯠꯇꯦ ꯐꯠꯇꯦ ꯐꯠꯇꯦ ꯑꯗꯨ ꯐꯠꯇꯦ ꯑꯗꯨ ꯐꯠꯇꯦ ꯒꯥꯔꯤ ꯊꯧꯕ ꯍꯥꯏꯁꯤ ꯂꯣꯏ ꯍꯩꯖꯟꯒꯗꯕ ꯅꯤ ꯃꯇꯥꯡ ꯃꯇꯝ ꯒꯤ ꯃꯇꯨꯡ ꯏꯟꯅ ꯂꯣꯏ ꯂꯥꯛꯀꯗꯕꯅꯤ ꯑꯗꯨꯗ ꯀꯥꯔꯤ ꯊꯧꯕ ꯍꯥꯏꯖꯦ ꯎꯁꯤꯠ ꯊꯧꯑꯣꯏꯗꯕ ꯌꯥꯗꯦ ꯍꯥꯏꯇꯥꯔꯦ ꯌꯥꯝꯅ ꯊꯥꯖꯅ ꯒꯥꯔꯤ ꯑꯩ ꯒꯥꯔꯤꯖꯤꯕꯨ ꯁ ꯑꯩ ꯒꯥꯔꯤꯖꯤꯕꯨ ꯌꯥꯝ ꯂꯨꯅ ꯇꯧꯖꯒꯗꯝꯅꯦꯕ ꯌꯥꯝꯅ ꯎꯁꯤꯠ ꯊꯧꯑꯣꯏꯗꯅ ꯎꯁꯤ ꯎꯁꯤ ꯃꯥꯅꯦ ꯃꯥꯅꯦ ꯃꯥꯅꯦ
ꯑꯗꯨ ꯑꯗꯣ ꯒꯥꯔꯤ ꯊꯧꯕ ꯍꯩꯇꯕ ꯅ ꯍꯦꯟꯅ ꯐꯕꯒꯤ ꯃꯑꯣꯡꯗ ꯂꯥꯛꯑꯦꯀꯣ
ꯎꯝ ꯒꯥꯔꯤ ꯊꯧꯕ ꯐꯠ ꯐꯠꯇꯕ ꯍꯥꯏꯕꯁꯦ ꯌꯥꯗꯦ ꯑꯗꯨ ꯑꯗꯨ ꯅꯪꯒꯤꯗꯣ ꯁꯣꯏꯔꯦ
ꯀꯩꯒꯤꯅꯣ ꯍꯥꯏ ꯀꯥꯟꯗ ꯑꯈꯣꯏ ꯑꯦꯛꯁꯤꯗꯦꯟꯗ ꯑꯦꯛꯁꯤꯗꯦꯟꯗꯒꯤ ꯀꯟꯗꯣꯏꯅꯦꯕ ꯕ ꯑꯈꯣꯏ ꯈꯨꯗꯣꯡꯊꯤꯕ ꯅꯪꯒꯗꯕꯗꯒꯤ ꯒꯥꯔꯤ ꯊꯧꯕ ꯍꯩꯇꯕꯖꯤꯡꯗꯤ ꯊꯧꯗ꯭ꯔꯕꯅꯤꯅ
ꯑꯥ
ꯑꯗꯨꯃꯥꯏꯅ ꯀꯟꯗꯣꯏꯅꯦꯕ ꯑꯦꯛꯁ ꯈꯨꯗꯣꯡꯊꯤꯕ ꯅꯪꯒꯗꯕꯗꯒꯤ ꯀꯟꯗꯣꯏꯅꯦꯕ ꯊꯧꯕ ꯍꯩꯇꯕꯁꯤꯡꯁꯦ
ꯑꯗꯨꯗꯤ ꯒꯥꯔꯤ ꯊꯧꯕ ꯍꯩꯇꯕ ꯉꯥꯛꯇ ꯉꯥꯏꯔꯗꯤ ꯀꯃꯥꯏꯅ ꯇꯧꯗꯕ ꯒꯥꯔꯤ ꯒꯥꯔꯤ ꯁꯥꯔꯤꯕ ꯃꯄꯨꯁꯤꯗꯤ ꯃꯨꯠ ꯇꯥꯕꯗꯨꯗꯤ
ꯃꯨꯠꯂꯣꯏ ꯃꯨꯠꯂꯣꯏ ꯃꯨꯠꯂꯣꯏ ꯀꯩꯗꯧꯧꯕ ꯇꯨꯣ ꯍꯩꯕ ꯈꯔꯅ ꯍꯩꯈꯤꯕ ꯈꯔꯅ ꯊꯧꯔꯒ ꯊꯧꯕ ꯊꯧꯕꯁꯤꯡꯗꯨꯃ ꯑꯗꯨ ꯃꯉꯥꯏꯔ
ꯁꯨꯃꯥꯏꯅ ꯍꯥꯏꯔꯗꯤ ꯀꯩ ꯀꯥꯏꯒꯦ ꯒꯥꯔꯤ ꯊꯧꯕ ꯃꯇꯝꯗ ꯑꯩꯈꯣꯏꯒꯤ ꯆꯦꯛꯁꯤꯟ ꯆꯦꯛꯁꯤꯟꯅ ꯍꯥꯏꯇꯥꯔꯦ ꯀꯣ ꯒꯥꯔꯤ ꯊꯧꯕ ꯃꯇꯝꯗ ꯉꯁꯥꯏꯗꯨ ꯊꯥꯔꯦꯛ ꯅꯥꯔꯦꯛ ꯊꯧꯗꯕ ꯑꯩꯈꯣꯏꯒꯤ ꯌꯥꯝꯅ ꯅꯥ ꯌꯦꯛꯇ ꯌꯦꯡꯉꯒ ꯐꯖꯅ ꯊꯧꯕꯤꯕ ꯍꯥꯏꯇꯥꯔꯦ ꯌꯥꯝꯅ ꯍꯣꯏ ꯌꯥꯝꯅ ꯒ꯭ꯌꯥꯟ ꯇꯥꯅ ꯊꯧꯕꯤꯕ ꯍꯥꯏꯇꯥꯔꯦ ꯁꯝꯅ ꯍꯥꯏꯔꯕꯗ ꯇ꯭ꯔꯥꯐꯤꯛ ꯑꯩꯈꯣꯏꯒꯤ ꯑꯩꯈꯣꯏꯒꯤ ꯇ꯭ꯔꯥꯐꯤꯛ ꯇ꯭ꯔꯥꯐꯤꯛꯀꯤ ꯅꯠꯇꯦ ꯅꯠꯇꯦ ꯇ꯭ꯔꯥꯐꯤꯛꯀꯤ ꯔꯨꯜꯁꯦ ꯐꯖꯅ ꯈꯪꯉꯕ ꯃꯇꯨꯡꯗ ꯍꯥꯏꯇꯥꯔꯦ ꯒꯥꯔꯤꯁꯦ ꯊꯧꯕꯤꯕ ꯍꯥꯏꯇꯥꯔꯦ ꯃꯥꯅꯦ ꯃꯥꯅꯦ ꯑꯗꯨ ꯂꯥꯏꯁꯦꯟꯁ ꯐꯖꯅ ꯄꯥꯏꯕ ꯍꯦꯜꯃꯦꯠ ꯐꯖꯅ ꯎꯞꯄꯤꯕꯀꯣ ꯑꯗꯒꯤ ꯁꯤꯛꯅꯦꯜꯒꯤ ꯔꯨꯜꯁꯦ ꯐꯖꯅ ꯈꯪꯕꯤꯕ ꯇ꯭ꯔꯥꯐꯤꯛꯀꯤ ꯔꯨꯜ ꯐꯖꯅ ꯈꯪꯕꯤꯕ ꯃꯥꯅꯦ ꯃꯥꯅꯦ ꯁꯃꯥꯏꯅ ꯇꯧꯔꯒꯗꯤ ꯀꯩꯁꯨ ꯑꯦꯛꯁꯤꯗꯦꯟ ꯊꯣꯛꯅꯤꯡꯉꯥꯏ ꯂꯩꯇꯦꯗ ꯑꯩꯒꯤ ꯋꯥꯈꯟꯗꯀꯣ ꯁꯨꯃꯥꯏꯅ ꯂꯩ ꯑꯩ ꯋꯥꯈꯜꯁꯦ
ꯑꯩ ꯅꯪꯒꯤ ꯋꯥꯈꯜꯂꯣꯟ ꯆꯨꯝꯕ꯭ꯔꯥꯅ ꯈꯜꯂꯤ ꯀꯣ ꯑꯩꯅ ꯁꯨꯝ ꯇꯥꯔꯒ ꯌꯦꯡꯉꯛꯄ ꯀꯥꯟꯗ ꯌꯥꯝ ꯊꯤꯅ ꯆꯨꯝꯃꯕꯅ
ꯃꯥꯅꯦ ꯃꯥꯅꯦ ꯑꯩꯅ ꯍꯥꯏꯖꯔꯤꯕ ꯄꯣꯠꯁꯦ ꯑꯩꯈꯣꯏꯒꯤ ꯂꯥꯏꯔꯤꯛꯇ ꯀꯩꯗ ꯂꯣꯏꯅ ꯏꯔꯒ ꯂꯩꯔꯕ ꯄꯣꯠ ꯉꯥꯛꯇꯅꯤꯗ
ꯃꯥꯅꯦ ꯃꯥꯅꯦ ꯃꯥꯅꯦ ꯒꯥꯔꯤ ꯊꯧꯕ ꯍꯩꯖꯟꯅꯕ ꯑꯩ ꯇꯧꯔꯒꯦ ꯍꯣꯠꯅꯔꯒꯦ
ꯃꯥꯅꯤ ꯃꯥꯅꯤ ꯍꯥꯏꯖꯟꯒꯗꯕꯅꯤ ꯒꯥꯔꯤ ꯊꯧꯕ ꯍꯥꯏꯕꯁꯤꯗꯤ ꯍꯩꯖꯟꯒꯗꯕꯅꯤ ꯃꯆꯥꯅꯤ ꯈꯪꯗꯦ ꯑꯆꯧꯕꯅꯤ ꯈꯪꯗꯦ ꯍꯧꯖꯤꯛꯇꯤ ꯅꯨꯄꯥ ꯅꯨꯄꯤ ꯍꯥꯏꯕ ꯑꯃ ꯂꯩꯇ꯭ꯔꯕꯅꯦꯕꯀꯣ ꯑ ꯁꯨꯃꯥꯏꯅ ꯍꯥꯏ ꯍꯥꯏꯖꯅꯤꯡꯉꯤ
ꯍꯣꯏ ꯍꯣꯏ ꯃꯥꯅꯦ ꯆꯨꯝꯕ ꯌꯥꯝꯅ ꯆꯨꯝꯕ ꯌꯥꯝꯅ ꯑꯩꯈꯣꯏꯒꯤ ꯊꯣꯠꯐꯨꯜ ꯑꯣꯏꯕꯍ ꯋꯥꯍꯩꯁꯤꯡ ꯈꯔ ꯑꯩꯈꯣꯏꯒꯤ ꯌꯥꯝꯅ ꯃꯇꯥꯛ ꯄꯤꯈꯅꯦꯦꯀꯣ
ꯑ ꯊꯦꯡꯀ꯭ꯌꯨ ꯊꯦꯡꯀ꯭ꯌꯨ
ꯑꯗꯨꯒꯤ ꯑꯗꯨꯒꯤ ꯃꯈꯥ ꯇꯥꯔꯛꯄ ꯋꯥꯔꯤꯗꯤ ꯀꯔꯤ ꯀꯩꯅꯣ ꯍꯥꯏꯕ ꯀꯥꯟꯗ ꯑꯩꯈꯣꯏ ꯒꯥꯔꯤꯒꯤ ꯃꯇꯥꯡꯁꯤꯃ ꯑꯩꯈꯣꯏ ꯈꯪꯖꯤꯟꯕ ꯌꯥꯕ ꯑꯃ ꯈꯪꯖꯟ ꯈꯪꯖꯤꯜꯍꯧꯔꯦ ꯅꯠꯇ꯭ꯔꯥ ꯑꯗꯨꯗꯨꯅ ꯑꯇꯣꯞꯄ ꯑ ꯑꯗꯄ
ꯖꯜ ꯍꯧꯔꯦ ꯍꯥꯏꯇꯥꯔꯦ
ꯍꯣꯏ ꯈꯪꯖꯤꯜꯍꯧꯔꯦ ꯑꯩꯅ ꯈꯪꯗꯕ ꯀꯌꯥ ꯑꯃꯁꯨ ꯈꯪꯖꯤꯜꯍꯧꯔꯦ ꯌꯥꯝꯅ ꯀꯥꯟꯅꯕ ꯍꯥꯏꯕꯗꯨ ꯑꯣꯏꯔꯦ ꯌꯥꯝꯅ ꯑꯩꯉꯣꯟꯗ ꯌꯥꯝꯅ ꯅꯣꯂꯦꯖ ꯄꯤꯔꯦ ꯍꯣꯏ ꯃꯥꯅꯦ ꯃꯥꯅꯦ ꯑꯗꯣ ꯍꯤꯡꯉꯤꯕ ꯄꯨꯟꯁꯤꯁꯤꯗ ꯁꯨꯃꯥꯏꯅ ꯇꯥꯊꯣꯛ ꯇꯥꯁꯤꯟ ꯇꯧꯅꯗ꯭ꯔꯒꯗꯤ ꯑꯩꯈꯣꯏ ꯍꯤꯡꯕꯁꯦ ꯍꯤꯡꯃꯤꯟꯅꯕꯁꯦ ꯅꯨꯡꯉꯥꯏꯔꯣꯏꯗꯣꯏꯅꯦꯕ ꯅ ꯑꯩꯈꯣꯏ ꯄꯨꯛ ꯐꯅꯔꯒ ꯐꯥꯗꯣꯛꯅ ꯂꯣꯏ ꯈꯟꯅꯔꯒ ꯑꯩꯈꯣꯏꯒꯤ ꯂꯤꯔꯤ ꯈꯣꯏꯔꯤꯅ ꯋꯥꯔꯤꯁꯦ ꯁꯥꯟꯅꯕ ꯑꯗꯒꯤ
ꯃꯥꯅꯦ ꯃꯥꯅꯦ
ꯀꯩꯁꯨ ꯈꯔ ꯇꯥꯟ ꯊꯥꯗꯣꯛ ꯊꯥꯖꯤꯟ ꯇꯧꯅꯔꯒ ꯍꯤꯡꯃꯤꯟꯅꯕ ꯍꯥꯏꯕꯁꯦ ꯁꯦ ꯌꯥꯝꯅ ꯃꯔꯨ ꯑꯣꯏꯕ ꯊꯧꯗꯥꯡ ꯑꯃꯅꯦꯅ ꯍꯥꯏꯖꯅꯤꯡꯉꯦꯕ
ꯀꯌꯥ ꯑꯃ ꯁꯤꯁꯇꯔꯅ ꯈꯪꯉꯝꯗꯣꯔꯤꯕꯅꯦ
ꯎ ꯃꯥꯅꯦ ꯃꯥꯅꯦ ꯆꯨꯝꯃꯦ ꯌꯥꯝ ꯊꯤꯅ ꯆꯨꯝꯕ ꯋꯥꯐꯝꯅꯤ ꯎꯝ ꯃꯇꯨꯡꯗ ꯍꯤꯡꯃꯤꯟꯅꯒꯗꯕꯅꯦꯕ
ꯃꯥꯅꯦꯦ ꯃꯥꯅꯦ ꯃꯥꯅꯦ
ꯁꯨꯃꯥꯏꯅ ꯇꯧꯊꯠꯁꯤꯟ ꯇꯧꯅꯗ꯭ꯔꯒꯗꯤ ꯑꯩꯈꯣꯏ ꯍꯤꯡꯕꯒꯤ ꯃꯍꯥꯎꯁꯦ ꯌꯥꯎꯔꯣꯏ ꯍꯥꯏ ꯇꯔꯦ ꯃꯥꯅꯦ ꯆꯥꯎꯈꯠꯃꯤꯟꯅꯁꯤ ꯑꯗꯨꯒ ꯄꯨꯟꯅ ꯄꯨꯟꯅ ꯅꯨꯡꯁꯤꯅꯅ ꯍꯤꯡꯃꯤꯟꯅꯁꯤ ꯁꯤꯅꯦꯕ
ꯃꯥꯅꯦ ꯃꯥꯅꯦ ꯃꯥꯅꯦ ꯑꯗꯨꯃꯛꯅꯦ ꯑꯗꯨꯃꯛꯅꯤ ꯑꯩꯈꯣꯏꯒꯤꯗꯤ ꯑꯩꯈꯣꯏꯒꯤꯗꯤ ꯄꯤꯁ ꯄꯥꯝꯖꯕꯅꯦꯕ ꯑꯩꯈꯣꯏꯗꯤ ꯏꯪꯅ ꯆꯤꯛꯅ
ꯍꯣꯏ ꯁꯥꯟꯇꯤ ꯂꯩꯅ
ꯁꯥꯟꯇꯤ ꯂꯩꯅ ꯁꯥꯟꯇꯤꯗ ꯍꯤꯡꯖꯅꯤꯡꯕ ꯍꯥꯏꯇꯥꯔꯦ ꯎꯝ
ꯌꯥꯝꯅ ꯆꯨꯝꯈ꯭ꯔꯕ ꯋꯥꯐꯝ ꯉꯥꯛꯇ ꯇꯥꯕꯤꯔꯦ ꯉꯁꯤꯒꯤ ꯅꯨꯃꯤꯠ ꯑꯁꯤꯗ ꯋꯥꯔꯤ ꯁꯥꯟꯅꯕꯁꯦꯀꯣ ꯑꯩꯉꯣꯟꯗ ꯌꯥꯝꯅ ꯈꯪꯖꯤꯟꯕ ꯌꯥꯕ ꯌꯥꯝꯅ ꯈꯪꯗ꯭ꯔꯕ ꯌꯥꯗ꯭ꯔꯕ
ꯃꯥꯅꯦ ꯃꯥꯅꯦ ꯃꯊꯪꯗꯁꯨ ꯑꯇꯣꯞꯄ ꯑꯇꯣꯞꯄ ꯋꯥꯔꯤ ꯐꯖꯅ ꯗꯤꯁꯀꯁ ꯇꯧꯅꯔꯁꯤꯀꯣ ꯃꯥꯅꯦ ꯃꯥꯅꯦ ꯃꯥꯅꯦ ꯗꯤꯁꯀꯁ ꯇꯧꯁꯤ ꯉꯁꯤꯒꯤꯗꯤ ꯃꯦꯟ ꯇꯣꯄꯤꯛꯁꯦ ꯑꯩꯈꯣꯏꯒꯤ ꯗ꯭ꯔꯥꯏꯚꯤꯡꯗ ꯑꯣꯏꯅ ꯆꯠꯈ꯭ꯔꯦꯕꯀꯣ ꯒꯥꯔꯤꯒꯤꯗ ꯑꯗꯨ ꯀꯩꯁꯨ ꯀꯥꯏꯗꯦ ꯀꯩꯁꯨ ꯀꯥꯏꯗꯦ ꯃꯥꯅꯦ ꯃꯥꯅꯦ ꯃꯈꯥ ꯇꯥꯕ
ꯀꯩ ꯑꯃꯨꯛ ꯇꯧꯁꯤꯒꯦꯅ ꯁꯨꯝ ꯈꯟꯅꯔꯁꯤꯀꯣ
ꯈꯟꯅꯔꯁꯤ ꯈꯟꯅꯔꯁꯦ ꯉꯁꯤꯒꯤꯗꯤ ꯉꯁꯤꯒꯤꯗꯤ ꯂꯣꯏꯁꯟꯅꯕ ꯇꯧꯔꯁꯦꯀꯣ ꯑꯗꯨꯗꯤ
ꯉꯁꯤꯒꯤꯗꯤ ꯂꯣꯏꯁꯤꯟꯕ ꯌꯥꯏ ꯑꯗꯨꯝꯅ ꯍꯥꯏꯕꯗꯤ ꯌꯥꯗꯤ ꯌꯥꯗꯦ ꯍꯥꯏꯇꯥꯔꯦꯅꯦꯀꯣ ꯑꯗꯨꯃꯥꯏꯅ ꯍꯥꯏꯕꯗꯤ ꯌꯥꯗꯦ ꯂꯣꯏꯁꯤꯟꯅꯕ ꯇꯧꯔꯁꯤ ꯀꯥꯏꯅ ꯑꯗꯨꯃꯥꯏꯅ ꯍꯥꯏꯕꯁꯤ ꯌꯥꯗꯦꯕ ꯈꯪꯕ꯭ꯔꯥ
ꯑꯣ ꯑꯩ
ꯄꯣꯁꯦ ꯑꯗꯨꯒꯨꯝꯕ ꯑꯗꯨ ꯑꯗꯨꯒꯨꯝꯕꯁꯦ ꯌꯥꯗꯕ ꯋꯥꯍꯩꯅꯦꯕ
ꯑꯥ
ꯑꯗꯨꯅ ꯑꯩꯈꯣꯏ ꯍꯧꯖꯤꯛ ꯀꯔꯤ ꯃꯈꯥ ꯇꯥꯔꯛꯄ ꯋꯥꯔꯤꯁꯦ ꯀꯔꯤ ꯁꯥꯟꯅꯁꯤꯒꯦ ꯍꯥꯏꯕꯗꯣ ꯕ꯭ꯔꯗꯔꯅ ꯍꯥꯏꯕꯤꯔꯛꯎꯅꯦ
ꯃꯈꯥ ꯇꯥꯕ ꯋꯥꯔꯤ ꯃꯈꯥ ꯇꯥꯕ ꯋꯥꯔꯤꯁꯦ ꯑꯩꯈꯣꯏ ꯏꯚ